ꯍꯜꯂꯣ ꯃꯔꯛ ꯃꯔꯛꯇ ꯐꯤꯐꯥ ꯋꯥꯔꯀꯞ ꯌꯦꯡꯕ꯭ꯔꯥ
ꯋꯥꯔ ꯀꯞꯇꯤ ꯗꯨꯝ ꯌꯦꯡꯉꯦꯅ ꯍꯣꯏ
ꯑꯩꯗꯤ ꯑꯝꯐꯥꯎ ꯌꯦꯡꯗꯦ ꯍꯦꯛ ꯍꯧꯕꯒꯤ ꯅꯨꯃꯤꯠꯇꯒꯤ
ꯀꯔꯤꯒꯤ ꯌꯦꯡꯅꯕ꯭ꯔꯥ
ꯇꯨꯝꯕꯁꯦ ꯄ꯭ꯔꯥꯏꯌꯣꯔꯤꯇꯤꯅꯦ
ꯑꯗꯨꯒꯤ ꯑꯣꯏꯔꯦ ꯅꯪꯒꯤ ꯅꯪꯒꯤ ꯚꯣꯏꯁ ꯐꯥꯎ ꯁ꯭ꯃꯥꯜꯂꯒ ꯂꯩꯕꯁꯦ
ꯑꯗꯨ ꯑꯁꯦꯡꯕ ꯌꯦꯡꯕ ꯉꯝꯗꯦ ꯃꯣꯏ ꯌꯦꯡꯉꯤꯁꯤꯗꯤ ꯄꯨꯡ ꯑꯍꯨꯝ ꯉꯔꯥꯡꯇ ꯄꯨꯡ ꯑꯃ ꯑꯅꯤ ꯄꯨꯡ ꯕ꯭ꯔꯣꯗꯁꯨ ꯂꯩꯌꯦ ꯑꯥ
ꯄꯨꯡ ꯕꯔꯣ ꯃꯈꯥꯏꯗꯒꯤꯅ ꯍꯧꯔꯗꯤ ꯄꯨꯡ ꯑꯃ ꯃꯈꯥꯏ ꯅ ꯑꯃ ꯃꯈꯥꯏ ꯍꯥꯏꯌꯦ ꯄꯨꯡ ꯑꯅꯤ ꯃꯈꯥꯏ ꯑꯍꯨꯝ ꯑꯗꯥꯏꯗ
ꯗꯨ ꯑꯣꯏꯔꯗꯤ ꯇꯨꯝꯅꯤꯡꯉꯦꯕ ꯑꯗꯨꯒ ꯉꯝꯃꯣꯏ ꯑꯗꯨꯗꯤ ꯅꯪꯗꯤ ꯑꯗꯨꯝ ꯌꯦꯡꯕ꯭ꯔꯥ
ꯑꯩꯒꯤ ꯄꯥꯝꯕ ꯀꯟꯇ꯭ꯔꯤꯁꯤꯡ ꯂꯥꯛꯑꯗꯤ ꯑꯗꯨꯝ ꯌꯦꯡꯉꯦꯗ ꯉꯁꯤꯁꯨ ꯉꯁꯤꯁꯨ ꯌꯦꯡꯒꯅꯤ
ꯀꯅꯥ ꯁꯅꯥꯗꯣꯏꯔꯣ
ꯐ꯭ꯔꯥꯟꯁꯀꯤ
ꯐ꯭ꯔꯥꯟꯁ ꯀ
ꯅꯣꯔꯋꯦ
ꯑꯦ ꯅꯠꯇꯦ ꯑꯩꯈꯣꯏ ꯏꯟꯗꯤꯌꯥꯁꯤꯡꯁꯦ
ꯎꯝ
ꯀꯩꯒꯤꯅꯣ ꯃꯣꯏ ꯋꯥꯔ ꯀꯞ ꯁꯥꯟꯅꯗꯕꯗꯤ
ꯀ꯭ꯋꯥꯂꯤꯐꯥꯏ ꯇꯧꯕ ꯉꯝꯗꯦ ꯏꯟꯗꯤꯌꯥ ꯐꯤꯐꯥꯗ
ꯑꯗꯨꯗꯤ ꯀ꯭ꯋꯥꯂꯤꯐꯥꯏ ꯑꯦ ꯀꯥꯏꯅꯣ ꯑꯣ ꯀꯩꯅꯣꯒꯤꯅꯣꯃꯛꯗꯤ ꯆꯠꯄꯤ ꯆꯠꯄ ꯃꯥꯜꯂꯦꯀꯣ ꯃꯣꯏꯁꯨ
ꯑ ꯀ꯭ꯋꯥꯂꯤꯐꯥꯏ ꯃꯦꯠ ꯏꯇꯔ ꯌꯥꯎꯗꯤ ꯌꯥꯎꯋꯦꯕ ꯑꯣ ꯀ꯭ꯋꯥꯂꯤꯐꯥꯏ ꯇꯧꯕ ꯉꯝꯗꯕ ꯀ ꯏꯟꯗꯤꯌꯥꯁꯦ
ꯑꯗꯨꯒꯤꯔꯣ ꯑꯩꯗꯤ ꯑꯣ ꯍꯧꯖꯤꯛ ꯐꯥꯎ
ꯍꯧꯖꯤꯛꯐꯥꯎ ꯑꯣꯏꯕ ꯉꯝꯗꯦ ꯅꯥꯏꯟꯇꯤꯟ ꯀꯌꯥꯗꯅꯣ ꯁꯚꯦꯟꯇꯤ ꯑꯩꯢꯠꯇ ꯇꯔꯥ ꯑꯃꯗꯤ ꯀ꯭ꯋꯥꯂꯤꯐꯥꯏ ꯑꯃꯔꯛꯇꯤ ꯇꯧꯕꯅꯦꯕ
ꯎꯝ
ꯑꯗꯨꯕꯨꯔꯣ ꯋꯤꯗ꯭ꯔꯣ ꯑꯃꯨꯛ ꯇꯧ ꯄꯤꯕ ꯑꯃ ꯂꯩꯕꯅꯦ ꯑꯅꯤꯔꯛꯇꯤ ꯀ꯭ꯋꯥꯂꯤꯐꯥꯏꯠ ꯇꯧꯕꯅꯦ ꯑꯗꯣ ꯑꯃꯗꯨꯅ ꯀ꯭ꯋꯥꯂꯤꯐꯥꯏꯠ ꯇꯧꯔꯒ ꯋꯤꯗ꯭ꯔꯣ ꯑꯃꯨꯛ ꯇꯧꯕ
ꯀꯔꯤꯒꯤꯅꯣ ꯏꯟꯗꯤꯌꯥ ꯏꯟꯗꯤꯌꯥꯁꯦ ꯑꯌꯥꯝꯕꯗꯤ ꯀ꯭ꯔꯤꯀꯦꯠꯇ ꯆꯠꯄ ꯃꯥꯜ ꯂꯦ
ꯁꯤꯟꯗꯤꯌꯥꯒꯤ ꯈ꯭ꯋꯥꯏ ꯄꯥꯝꯕꯁꯦ ꯀ꯭ꯔꯤꯀꯦꯠꯅꯤꯅ ꯃꯌꯥꯡꯁꯤꯡꯒꯤꯗꯤ
ꯐꯨꯠ ꯍꯣꯏ ꯑꯩꯈꯣꯏ ꯅꯣꯔꯊ ꯏꯁ ꯁꯤꯗꯤ ꯀ꯭ꯔꯤꯀꯦꯠꯅꯦ ꯌꯥꯝꯅ ꯇꯦꯜꯗ ꯐꯨꯠꯕꯣꯜ ꯆꯟ ꯅꯥꯏꯌꯦꯀꯣ
ꯎꯝ
ꯀꯩꯅꯣꯗ ꯁꯥꯎꯠ ꯀꯥ ꯀꯩꯅꯣꯁꯦ ꯑꯗꯨꯗꯤ ꯀ꯭ꯔꯤꯀꯦꯠꯅ ꯄꯥꯝꯕ ꯃꯥꯜꯂꯦ ꯃꯣꯏ
ꯎꯝ ꯅꯪ ꯑ ꯑꯗꯨꯗ ꯑꯦꯝ ꯀꯣꯝ ꯇꯝꯃꯤꯗꯣ ꯍꯣꯁꯇꯦꯜ ꯂꯩꯔꯥ ꯔꯦꯟ ꯂꯩꯔꯥ
ꯍꯣꯁꯇꯦꯜ
ꯍꯣꯁꯇꯦꯜꯗ
ꯍꯣꯏ
ꯑꯠ ꯆꯥ ꯆꯥ ꯑꯦꯝ ꯌꯨꯒꯤ ꯍꯣꯁꯇꯦꯜꯗ ꯂꯩꯔꯥ
ꯍꯣꯏ
ꯑꯣ ꯍꯣꯁꯇꯦꯜ ꯀꯌꯥꯗ ꯂꯩꯒꯦ
ꯅꯥꯏꯟꯗ
ꯍꯣꯁꯇꯦꯜ ꯅꯝꯕꯔ ꯅꯥꯏꯟ ꯑꯣ ꯑꯥꯠ ꯆꯥ ꯆꯥ ꯆꯥ ꯆꯥ ꯆꯥ
ꯈꯪꯕ꯭ꯔꯣ
ꯑꯩꯁꯨ ꯑꯝ ꯌꯨꯗꯒꯤ ꯂꯣꯏꯕꯅꯦ ꯀꯔꯤꯅꯣ
ꯑꯗꯨ ꯍꯣꯁꯇꯦꯜ ꯂꯩꯔꯝꯕꯔꯥ
ꯈꯪꯉꯦꯅ ꯑꯩ ꯍꯣꯁꯇꯦꯜ ꯅꯝꯕꯔ ꯁꯚꯦꯟꯗ ꯂꯩꯕꯅꯦ ꯕꯣꯏꯁ ꯍꯣꯁꯇꯦꯜ ꯅꯝꯕꯔ ꯁꯔꯦꯟ
ꯎꯁ ꯕꯨꯠ ꯂꯩ ꯍꯥꯏꯕꯅꯦ ꯑꯩ ꯇꯥꯕꯗꯤ ꯃꯤ ꯁꯤꯕꯤ ꯍꯥꯏ ꯕꯅꯦ
ꯁꯕꯦꯟ ꯗꯔꯥ
ꯑꯩ
ꯑ ꯍꯟꯗꯛ ꯍꯟꯗꯛ ꯅꯧꯅ ꯇꯧꯒꯥꯗꯔꯥ ꯑꯩꯈꯣꯏꯗꯗꯤ ꯑꯩꯈꯣꯏꯅ ꯆꯪꯉꯛꯄꯗꯗꯤ ꯍꯣꯁꯇꯦꯜ ꯑꯅꯧꯕꯅꯦꯕ ꯑꯩꯈꯣꯏꯅ ꯆꯪꯕꯗꯗꯤ
ꯀꯩ ꯍꯣꯁꯇꯦꯜꯅ ꯈꯪꯗꯦ ꯑꯗꯨ
ꯍꯣꯁꯇꯦꯜ ꯅꯝꯕꯔ ꯍꯣꯁꯇꯦꯜ ꯋꯥꯟꯗ
ꯈꯪꯗꯦ ꯑꯩ ꯑꯣ ꯐꯖꯅꯁꯨ ꯇꯥꯗꯤ ꯇꯥꯗꯦꯀꯣ ꯑꯗꯨꯒ
ꯎꯝ ꯍꯣꯁꯇꯦꯜ ꯋꯥꯟ ꯍꯣꯁꯇꯦꯜ ꯅꯝꯕꯔ ꯋꯥꯗ ꯃꯤ ꯑꯅꯤꯔꯥ ꯁꯨꯈ꯭ꯔꯕꯅꯦ ꯍꯦꯡ ꯇꯧꯔꯒ ꯁꯤꯕ
ꯍꯣꯏ ꯊꯧꯔꯤ ꯌꯥꯜꯂꯒ ꯍꯥꯏꯌꯦ
ꯎꯝ ꯑꯗꯨꯒ ꯂꯦꯗꯤꯁ ꯍꯣꯁꯇꯦꯜꯗꯁꯨ ꯍꯣꯁꯇꯦꯜ ꯅꯝꯕꯔ ꯋꯥꯟꯗ ꯑꯗꯨꯒ ꯍꯟꯗꯛ ꯅꯧꯅꯁꯨ ꯑꯃ ꯇꯧꯕ ꯃꯥꯜꯂꯦꯀꯣ
ꯅꯍꯥꯟ ꯍꯣꯏ ꯎꯝ ꯇꯦꯟ ꯍꯥꯏꯌꯦ
ꯑꯠꯆꯥ ꯍꯣꯁꯇꯦꯜ ꯅꯝꯕꯔ ꯇꯦꯟꯁꯨ ꯍꯣꯁꯇꯦꯜ ꯑꯅꯧꯕ ꯑꯣꯏꯕꯅꯤ
ꯎꯝ ꯈꯪꯗꯦ ꯀꯩꯒꯤꯅꯣ ꯑꯗꯨꯁꯨ
ꯎꯝ
ꯑꯗꯨꯒꯤ ꯅꯣꯏꯕꯨꯗꯤ ꯀꯅꯥꯅ ꯑꯃꯨꯛ ꯍꯥꯏꯕꯤꯕ
ꯑꯩꯈꯣꯏ ꯑꯗꯨꯝ ꯇꯥꯏꯌꯦꯅꯥ ꯑꯗꯨꯗ ꯑꯩꯒꯤ ꯃꯔꯨꯞꯁꯤꯡ ꯌꯥꯝ ꯂꯩꯌꯦꯅꯥ
ꯍꯣꯁꯇꯦꯜ ꯅꯝꯕꯔ ꯋꯥꯟꯗ
ꯎꯝ ꯍꯣꯁꯇꯦꯜ ꯅꯝꯕꯔ ꯁꯚꯦꯟ ꯗ ꯂꯩꯃꯤꯟꯅꯔꯝꯕꯁꯤꯡ ꯍꯧꯖꯤꯛꯇꯤ ꯁꯚꯦꯟꯗꯣ ꯋꯥꯟꯗ ꯁꯤꯐ ꯇꯧꯈ꯭ꯔꯦꯅꯥ
ꯎꯝ ꯈꯔꯗꯤ ꯀꯤꯔꯝꯒꯅꯤ
ꯈꯗ꯭ꯔꯦ ꯃꯣꯏ ꯑꯗꯨꯕꯨꯗꯤ
ꯈꯕꯗꯤ ꯀꯤꯗꯤ ꯀꯤꯕꯅꯦ
ꯎꯝ
ꯑꯗꯨꯒꯥ ꯍꯧꯖꯤꯛ ꯍꯣꯁꯇꯦꯜ ꯅꯝꯕꯔ ꯑꯣ ꯀꯩꯩꯅꯣꯒꯤ ꯁꯥꯏꯠꯇꯩ ꯀꯩꯅꯣ ꯍꯣꯁꯇꯦꯜ ꯅꯝꯕꯔ ꯇꯨꯗ ꯊ꯭ꯔꯤꯔ ꯀꯩꯅꯣ ꯌꯥꯝ ꯐꯠꯇꯦ ꯍꯥꯏꯌꯦꯀꯣ ꯏꯁ ꯢꯪ ꯇꯥꯔ ꯅꯣꯡ ꯇꯥ ꯀꯥꯟꯗ ꯏꯁꯤꯡ ꯆꯣꯠꯂꯒ ꯂꯩꯌꯦ
ꯌꯥꯝ ꯐꯠ ꯌꯥꯝ ꯐꯠꯇꯕ ꯍꯣꯁꯇꯦꯜꯁꯤꯡ ꯂꯩꯕꯅꯦ
ꯑꯗꯨ ꯃꯣꯏꯁꯦ ꯍꯣꯁꯇꯦꯜ ꯃꯄꯨ ꯑꯃ ꯈꯛꯇꯪ ꯅꯠꯇꯕ ꯃꯥꯜꯂꯦ ꯍꯣꯁꯇꯦꯜ ꯑꯃ ꯃꯄꯨ ꯑꯃ ꯍꯣꯁꯇꯦꯜ ꯑꯃ ꯃ ꯄꯨ ꯑꯃ ꯂꯩꯕ ꯃꯥꯜꯂꯦꯀꯣ
ꯎꯝ ꯍꯣꯁꯇꯦꯜ ꯍꯣꯁꯇꯦꯜꯒꯤ ꯋꯥꯔꯗꯦꯟꯁꯤꯡ ꯑꯗꯨꯝ ꯑꯗꯨꯝ ꯗꯤꯟ ꯑꯣꯐꯤꯁ ꯗꯤꯟꯁꯤꯡꯅ ꯄꯥꯏꯕꯅꯦꯕ ꯍꯣꯁꯇꯦꯜꯁꯤꯡꯁꯦ ꯑꯌꯥꯝꯕ
ꯎꯝ
ꯀꯩꯅꯣꯒꯤ ꯑꯣ ꯀꯩꯅꯣ ꯕꯣꯏꯁ ꯍꯣꯢꯁꯇꯦꯜꯒꯤ ꯔꯦꯁꯇꯔꯨꯟ ꯑꯦ ꯑ ꯍꯣꯏ ꯔꯦꯁ ꯔꯦꯁꯇꯔꯨꯟ ꯑꯃ ꯂꯩꯌꯦ ꯗꯣꯏ ꯀ꯭ꯌ ꯔꯦꯁꯇꯨꯔꯦꯟꯒꯤ ꯄꯔꯊꯥ ꯈꯨꯠꯍꯥꯎ ꯑꯃ
ꯍꯣꯢꯇꯦꯜ ꯅꯝꯕ꯭ꯔ ꯀꯗꯥꯢ ꯑꯦ ꯀꯗꯥꯢꯗꯒꯤ
ꯈꯪꯗꯦ
ꯀꯔꯤ ꯃꯅꯥꯛꯇ ꯑꯣꯏꯕ꯭ꯔꯥ
ꯈꯪꯗꯦ ꯑꯈꯣꯏ ꯀꯝꯃ꯭ꯔꯁ ꯗꯤꯄꯥꯔꯠꯃꯦꯟꯗꯒꯤ ꯑꯃꯨꯛ ꯑꯣ ꯁꯨꯃꯥꯏꯟ ꯆꯠꯄ
ꯎꯝ ꯀꯥꯃ꯭ꯔꯁ ꯗꯤꯄꯥꯔꯠꯃꯦꯟꯗ ꯆꯥ ꯆꯥ ꯆꯥ ꯆꯥ ꯆꯥ ꯈꯪꯈ꯭ꯔꯦ ꯈꯪꯈ꯭ꯔꯦ
ꯑꯃ ꯂꯩꯌꯦꯀꯣ ꯔꯦꯁꯇꯨ꯭ꯔꯦꯟ ꯑꯃ ꯑꯗꯨ ꯔꯦꯁ ꯇ꯭ꯔꯣꯟꯗꯨꯗ ꯅꯪꯗꯤ ꯔꯦꯁꯇꯨ꯭ꯔꯦꯟ ꯑꯥ ꯑꯗꯨꯝ ꯀꯤꯟꯇꯤꯟ ꯍꯥꯏ ꯔꯦꯁꯇꯨ꯭ꯔꯦꯟ ꯅꯠꯇꯦ ꯀꯦꯟ ꯇꯤꯟ ꯍꯥꯢꯗꯣꯢꯅꯦꯗ ꯑꯗꯨ ꯅꯪꯗꯤ ꯀꯦꯟꯇꯤꯟꯗ ꯀꯩꯀꯩ ꯆꯥꯕ ꯑꯗꯨꯝ ꯀꯦꯟꯇꯤꯟ ꯗꯨꯅꯣ ꯆꯥꯕ ꯆꯠꯄ ꯍꯧꯗꯧꯕ꯭ꯔ ꯃꯔꯛ ꯃꯔ
ꯑ ꯑꯗꯨꯝ ꯑꯗꯨꯝ ꯆꯠꯂꯦꯗ ꯍꯣꯏ ꯁꯤ ꯎꯝ ꯁꯝꯆꯥꯟ ꯀꯦꯐꯦꯗ
ꯈꯪꯗꯦ ꯃꯃꯤꯡꯁꯤꯡꯅꯦ ꯑꯌꯥꯝꯕꯩꯗꯤ ꯑꯝ ꯏꯪꯂꯤꯁ ꯗꯤꯄꯥ꯭ꯔꯠꯃꯦꯟ ꯈꯪꯕ꯭ꯔꯣ ꯂꯦꯡꯒ꯭ꯋꯦꯁ ꯆꯤꯡꯒꯤ ꯗꯤꯄꯥ꯭ꯔꯠꯃꯦꯟ ꯑꯗꯨꯋꯥꯏꯒꯤ ꯗ ꯀꯦꯟꯇꯤꯠ ꯑꯅꯤ ꯑꯍꯨꯝ ꯄꯔꯦꯡ ꯂꯩꯌꯦꯕ
ꯑꯥ
ꯑꯗꯨ ꯀꯤꯟꯇꯤꯟ ꯗꯩꯩ ꯢꯃꯥꯟꯅꯕꯤ ꯑꯈꯣꯢ ꯑꯅꯤꯗꯤ
ꯑꯗꯨꯗ ꯐꯥ꯭ꯔꯁ ꯐꯥ꯭ꯔꯁ ꯂꯩꯕꯗ ꯌꯥꯝ ꯍꯥꯎꯕ ꯑꯃ ꯂꯩꯌ
ꯎꯝ ꯀꯦꯟꯇꯤꯟꯗ ꯆꯥꯕꯗꯣ ꯆꯥꯛ ꯆꯥꯛ ꯂꯝꯃꯦ ꯕ꯭ꯔꯦꯛꯗ ꯗꯨꯒꯤ
ꯎꯝ ꯀꯩꯅꯣꯁꯦ ꯑꯝ ꯑꯗꯨꯗ ꯃ꯭ꯁꯇ꯭ꯔ ꯑꯇꯣꯞꯄ ꯑꯃꯨꯛ ꯇꯧꯗꯣꯏꯔꯥ ꯀꯔꯤ ꯇꯧꯗꯣꯏꯅ
ꯒꯦꯃꯦꯟ ꯇꯥꯗꯦ ꯍꯧꯖꯤꯛ ꯒꯦꯃꯦꯟ ꯇꯥꯗꯦ ꯃꯊꯥ ꯁꯥꯢ
ꯒꯦꯝꯃ꯭ꯔ ꯑꯣꯟꯈ꯭ꯔꯅꯤ ꯗ
ꯀꯦ ꯑꯗꯨꯁꯨ ꯆꯍꯤ ꯀꯌꯥ ꯁꯨꯔꯕ꯭ꯔ ꯅꯪ ꯃꯥ꯭ꯁꯇ꯭ꯔ ꯂꯣꯏꯕ
ꯑꯩ ꯆꯍꯤ ꯍꯟꯗꯛ ꯂꯣꯏꯔꯗꯤ ꯑꯅꯤ ꯁꯨꯈ꯭ꯔꯅꯤ ꯅꯣꯍ ꯑꯅꯤ ꯑꯅꯤ ꯅꯠꯇꯦ ꯑꯃ ꯍꯦꯟꯈ꯭ꯔꯅꯤ ꯑꯩ ꯂꯥ꯭ꯁ ꯌ꯭ꯔꯗ ꯂꯣꯏꯁꯟꯕꯅꯦꯕ ꯖꯨꯟ ꯑꯗꯥꯢꯗ
ꯎꯝ ꯑꯗꯨꯗꯤ ꯂꯥꯁ ꯌ꯭ꯔꯗ
ꯍꯣꯏ ꯇꯣꯏꯟꯇꯤ ꯊ꯭ꯔꯤ ꯇꯨ ꯇ꯭ꯋꯦꯟꯇꯤ ꯐ꯭ꯢꯥꯞ ꯚꯦꯠꯁ ꯅꯦꯕ
ꯎꯝ ꯁꯣꯁꯤꯑꯜ ꯑꯗꯨ ꯎꯝ ꯑꯦꯝ ꯌꯨ ꯁꯦ ꯏꯍꯥꯟ ꯍꯥꯟꯅ ꯆꯠꯄ ꯀꯥꯟꯁꯤꯗ ꯀꯣ ꯈꯨꯠ ꯂꯥꯞꯄ ꯑꯃ ꯌꯥꯝ ꯂꯥꯞꯄꯦ ꯑꯩꯒꯤꯗꯃꯛꯇꯤ ꯅꯠꯇ꯭ꯔꯥ
ꯀꯦꯝꯄꯁ ꯌꯥꯝ ꯆꯥꯎꯕꯅꯤꯅ ꯂꯥꯞꯄ ꯇꯥꯕꯅꯤꯅꯦ
ꯆꯠꯄꯀꯥꯟ ꯑꯁꯦ ꯌꯨꯝꯗꯒꯤ ꯑꯣꯇꯣ ꯄꯝꯔꯒ ꯗꯨꯝ ꯆꯠꯄꯁꯦ ꯌꯥꯝ ꯎꯝ ꯂꯥꯞꯄꯦꯕꯥ ꯍꯧꯖꯤꯛꯀꯥꯟꯗꯤ ꯃꯤꯇꯤꯡ ꯎꯝ ꯀꯩ ꯀꯥ ꯑꯗꯨꯝ ꯈꯔ ꯆꯠ ꯑꯗꯨ ꯏꯍꯥ ꯍꯥꯟ ꯍꯥꯟꯅ ꯀꯥꯎꯟꯁꯂꯤꯡꯒꯤ ꯗꯃꯣꯛ ꯐꯣꯔꯝ ꯁꯝꯃꯤꯠ ꯇꯧꯅꯤꯉꯥꯏ ꯆꯠꯄ ꯅꯨꯃꯤꯠꯇꯨꯗꯗꯒꯤ
ꯌꯥꯝ ꯂꯥꯞꯄꯦ ꯗꯨꯃꯥꯏ ꯇꯧꯗꯕ꯭ꯔꯥ ꯅꯣꯏꯒꯤꯗꯤ
ꯥ ꯌꯥꯝ ꯂꯥꯞꯄ ꯀꯥꯟꯁꯤꯗ
ꯍꯣꯏ ꯍꯣꯏ ꯍꯣꯏ ꯇꯜꯂꯦꯀꯣ
ꯎꯝ ꯑꯗꯣ ꯅꯪ ꯀꯩꯅꯣꯁꯨ ꯁꯥꯟꯅꯕ꯭ꯔꯥ ꯄꯕ ꯖꯤ ꯁꯨ ꯁꯥꯟꯅꯕ꯭ꯔꯥ
ꯅꯠꯇꯦ ꯅꯦꯅꯦ ꯑꯗꯨꯗꯤ ꯁꯥꯅꯕ ꯍꯩꯇꯦ ꯀꯔꯤꯅꯣ ꯍ ꯑꯗꯨꯗꯤ ꯇꯤꯝꯃꯦꯠꯁꯤꯡꯕꯨ ꯑꯩꯅ ꯂꯣꯏ ꯍꯥꯠꯇꯣꯛꯀꯅꯤ ꯅꯣ ꯗꯥꯎ ꯇꯣ ꯍꯩꯇꯕꯅꯤꯅꯀꯣ ꯃꯤ ꯎꯕ ꯈꯨꯗꯤꯡ ꯑꯩꯅ ꯀꯥꯞꯇꯣꯏꯅꯦ ꯕ ꯅꯣꯡꯃ ꯁꯥꯅꯑꯦꯕ
ꯎꯝ
ꯑꯩꯒꯤ ꯇꯤꯝꯃꯦꯠ ꯁꯤꯡ ꯑꯩꯅ ꯂꯣꯏꯅ ꯅꯣꯛꯗꯥꯎꯟ ꯇꯧꯕꯤꯕ ꯃꯣꯏꯒꯤ ꯕ꯭ꯂꯦꯗ ꯗꯨ ꯍ ꯍꯩ ꯇ ꯑꯩ ꯈꯪꯗꯦꯕꯀꯣ ꯈꯪꯗꯦ ꯀꯅꯥꯗꯨ ꯀꯅꯥꯅꯣ ꯍꯥꯏꯅ ꯑꯩꯗꯤ ꯃꯤ ꯎꯕ ꯈꯨꯠ ꯗꯤ ꯎ ꯑꯩꯈꯣꯏ ꯑꯦꯝ ꯑꯦꯜ ꯕꯤ ꯕꯤ ꯗꯤ ꯀꯅꯥꯅꯣ ꯑꯗꯨꯝ ꯈꯪꯑꯣꯏ ꯑꯦꯕꯥ
ꯁꯤ ꯑꯦꯅꯤꯃꯤꯅꯦ ꯁꯤ ꯑꯩꯈꯣꯏ ꯇꯤꯝꯃꯦꯠꯅꯦ ꯑꯗꯨꯝ ꯈꯪꯕ ꯉꯝꯃꯦꯀꯣ ꯑꯩ ꯄꯞꯕ ꯖꯤ ꯗꯨ ꯗꯤ ꯈꯪꯕ ꯉꯝꯗꯦ ꯃꯤ ꯎꯕꯁꯤꯡꯗꯨ ꯂꯣꯏꯅ ꯀꯥꯞꯂꯦ ꯀꯩꯅꯣ ꯑꯦꯝ ꯑꯦꯜ ꯕꯤ ꯕꯤ ꯗꯗꯤ ꯑꯦꯅꯤꯃꯤꯁꯤꯡꯗꯨ ꯔꯦꯠ ꯀꯂꯔ ꯊꯣꯛꯄꯗꯣ
ꯎꯝ
ꯑꯗꯨꯒꯤ ꯑꯗꯨꯝ ꯈꯪꯕ ꯉꯝꯃꯦꯕꯥ ꯄꯞꯕ ꯖꯤ ꯗꯗꯤ ꯑꯗꯨꯒꯨꯝꯕ ꯁꯨ ꯂꯩꯇꯦ ꯑꯗꯨ ꯑꯣꯏꯔꯗꯤ
ꯅꯨꯉꯥꯏꯑꯦꯕ
ꯑꯗꯨ ꯑꯣꯏꯔꯗꯤ ꯃꯤ ꯎꯕ ꯈꯨꯗꯤꯡ ꯑꯩꯅ ꯅꯣꯡꯃꯩ ꯀꯥꯞꯄꯗꯨꯗꯗꯤ ꯑꯩꯒꯤ ꯇꯤꯝꯃꯦꯠ ꯑꯣꯏꯔꯝꯃꯦ ꯑꯗꯨ ꯂꯣꯏꯅ ꯅꯣꯛ ꯗꯥꯎꯟ ꯇꯧꯍ ꯏ ꯂꯩꯇꯔꯒ ꯍꯝ ꯎꯝ ꯃꯊꯟꯇ ꯑꯩ ꯅꯣꯛꯅꯤꯡꯕꯁꯤꯗꯤ ꯅꯪ ꯅꯪ ꯅꯉꯣꯟꯗ ꯀꯅꯥꯅ ꯁꯦꯅꯕ ꯇꯝꯕꯤꯕ꯭ꯔꯥ
ꯀꯅꯥꯝꯇ ꯇꯝꯕꯤꯗꯦꯅ ꯑꯗꯨꯝ ꯁꯟꯅꯔꯒ ꯈꯪꯕ ꯉꯥꯛꯇꯅꯤꯅ
ꯄꯕꯖꯤ ꯅ ꯀꯅꯥꯅ ꯇꯥꯛꯄꯤꯕ
ꯑꯗꯨꯝ ꯁꯥꯟꯅꯔꯀꯥꯟꯗ ꯈꯪꯉꯛꯄꯅꯦ ꯀꯩꯅꯣ
ꯎꯝ
ꯇꯥꯕ꯭ꯔꯥ
ꯍꯧꯖꯤꯛꯀꯥꯟꯗꯤ ꯑꯥ ꯃꯦꯁꯤꯕꯨ
ꯃꯦꯁꯤꯒ ꯔꯣꯅꯥꯜꯗꯣꯅ ꯐꯤꯐꯥ ꯋꯔꯜ ꯀꯞ ꯃꯣꯏ ꯑꯅꯤ ꯅ
ꯎꯝ
ꯀꯅꯥ ꯁꯞꯄꯣꯔꯠ ꯇꯧꯕ꯭ꯔꯣ
ꯇꯧꯗꯦꯗ
ꯃꯦꯁꯤꯔꯥ ꯔꯣꯅꯥꯜꯗꯣꯔꯥ ꯀꯅꯥ ꯑꯣꯏ ꯁꯄꯣꯔꯠ ꯇꯧꯒꯅꯤ
ꯃꯕꯥꯥꯅꯤꯗꯗꯤ ꯌꯥꯎꯗꯦ ꯑꯩꯗꯤ
ꯀꯩ ꯍꯥꯏꯕ
ꯃꯕꯥꯅꯤꯗ ꯌꯥꯎꯗꯦ ꯑꯩꯗꯤ
ꯑ ꯑꯅꯤꯃꯛꯄꯨ ꯁꯞꯄꯣꯔꯠ ꯇꯧꯗꯣꯏꯔꯣ ꯍꯥꯏꯁꯦ
ꯎꯝ ꯇꯧꯗꯦ ꯑꯅꯤꯃꯛ
ꯀꯅꯥ ꯑꯗꯨꯗꯤ ꯀꯞꯁꯦ ꯃꯤ ꯑꯝꯐꯥꯎ ꯁꯞꯄꯣꯔꯠ ꯇꯧꯔꯣꯏ
ꯑꯩꯒꯤꯗꯤ ꯐ꯭ꯔꯥꯟꯁꯇ ꯑꯃ ꯂꯩꯌꯦ ꯕ꯭ꯔꯥꯖꯤꯜꯗ ꯑꯃ ꯂꯩꯌꯦ ꯖꯔꯃꯅꯤꯗꯁꯨ ꯑꯃ ꯂꯩꯌꯦ
ꯑꯩꯗꯤ ꯌꯦꯡꯗꯤ ꯌꯦꯡꯗꯦ ꯑꯗꯨꯕꯨ ꯃꯦꯁꯤꯗ ꯁꯄꯣꯠ ꯇꯧꯗꯣꯏꯅꯦ ꯑꯗꯨ ꯐꯤ ꯐꯥꯗꯤ ꯗꯤ ꯑꯝꯐꯥꯎ ꯌꯦꯡꯗꯦꯀꯣ ꯗꯨ ꯑꯣꯏꯔꯁꯨ
ꯎꯝ ꯎꯝ
ꯃꯦꯁꯤꯕꯨ ꯁꯄꯣꯔꯠ ꯇꯧꯗꯦꯅꯦ ꯄꯨꯉꯥꯡ ꯉꯥꯡꯕ
ꯑꯩꯒꯤ ꯕꯦꯛꯒ꯭ꯔꯥꯎꯟꯒꯤ ꯅꯣꯏꯁꯇꯣ ꯀꯩꯅꯣ ꯂꯩ ꯇꯟꯅꯦꯕ ꯑꯗꯨꯒꯤ ꯅꯪ ꯆꯥꯛ ꯆꯥꯕ ꯂꯣꯏꯔꯒ ꯑꯃꯨꯛ ꯇꯧꯔꯁꯦ